ꯇꯥꯏꯌꯦꯦ ꯇꯥꯏꯌꯦ
ꯀꯦꯗꯔꯌꯥꯝ
ꯑꯁ ꯐꯝꯔꯒ ꯂꯩ
ꯆꯥꯛ ꯏꯁꯤꯡꯗꯤ ꯀꯃꯥꯏꯅ ꯇꯧꯔꯒꯦ ꯆꯥꯔꯕꯣ
ꯆ ꯏꯁꯤꯡ ꯂꯣꯏꯅ ꯆꯥꯔꯦ ꯀꯔꯤ ꯏꯟꯁꯥꯡ ꯆꯥꯔꯨꯔꯣꯅ
ꯑꯩꯈꯣꯏꯗꯤ ꯍꯋꯥꯏꯆꯥꯏ
ꯑꯥ
ꯆꯥꯛ ꯏꯁꯤꯡꯗꯣ ꯏꯁꯤꯡꯗꯣ ꯆꯥꯕ꯭ꯔꯥ ꯊꯛꯄ꯭ꯔꯥ
ꯊꯛꯁꯨ ꯊꯛꯄ ꯆꯥꯁꯨ ꯆꯥꯕ ꯉꯁꯤ ꯎꯇꯤ ꯆꯥꯏ ꯑꯩꯈꯣꯏ
ꯑꯣ ꯏꯁꯤꯡ ꯆꯥꯕꯗꯣ ꯃꯈꯣꯟ ꯃꯈꯣꯟ ꯀꯃꯥꯏꯅ ꯊꯣꯡꯒꯦ
ꯃꯀꯣꯟꯅꯣ ꯨꯒ꯭ꯔꯨ ꯒ꯭ꯔꯨ ꯇꯧꯑꯦꯅꯦ ꯎꯝ ꯅꯪ ꯂꯧ ꯆꯠꯄ꯭ꯔꯣ
ꯍꯣꯏ ꯂꯧ-ꯂꯧꯗꯅꯤꯅꯦ ꯑꯩꯈꯣꯏꯗꯤ ꯏꯁ ꯊꯕꯛ ꯀꯩꯅꯣ ꯇꯧꯕꯤꯕ ꯑꯁ ꯌꯥꯝ ꯋꯥꯕ ꯉꯥꯛꯇꯪ ꯄꯣꯊꯥꯕ ꯑꯣꯏꯅ ꯁꯨꯝ ꯃꯇꯝ ꯂꯦꯝꯕ ꯑꯣꯏꯅ ꯇꯥꯎ ꯇꯧꯔꯛꯄꯅꯤꯅꯦ
ꯑꯗꯣ ꯁꯨꯕ ꯍꯧꯔꯔꯕ ꯉꯥꯛꯇꯪ ꯂꯦꯞꯄꯤꯔꯣ ꯀꯃꯥꯏꯅ ꯇꯧꯔꯤꯅꯣ
ꯁꯨꯕꯨꯗꯤ ꯍꯧꯔꯦ ꯑꯗꯨꯝ ꯉꯥꯛꯇꯪ ꯄꯣꯊꯥꯕ ꯑꯣꯏꯅ ꯐꯝꯃꯤꯕ
ꯀꯅꯥ ꯀꯅꯥ ꯆꯠꯂꯤ ꯃꯤ ꯀꯌꯥꯝ ꯆꯠꯂꯤ ꯀꯅꯥ ꯀꯅꯥ ꯍꯥꯏꯕꯕꯨ ꯃꯤ ꯑꯣ
ꯅꯪꯗꯤ ꯅꯨꯡꯉꯥꯏ ꯌꯨꯝꯗ ꯑꯗꯨꯝ ꯂꯩꯕ ꯅꯨꯡꯉꯥꯏꯕ꯭ꯔꯣ
ꯑꯁ ꯎꯄꯏ ꯂꯩꯇꯦꯅꯦ
ꯑꯣ
ꯑꯩꯈꯣꯏꯒꯤ ꯀꯩꯅꯣꯗꯨꯁꯨ ꯂꯣꯏꯅ ꯆꯥꯕꯤꯈ꯭ꯔꯦꯅꯦ
ꯀꯔꯤ ꯆꯥꯕꯤꯕ
ꯑ-ꯀꯩꯅꯣꯗꯣ‌ ꯍꯩꯅꯧꯗꯣ ꯑꯍꯥꯎꯕ ꯍꯩꯅꯧꯗꯣ ꯂꯝꯕꯤ ꯀꯥꯕ ꯀꯥꯟꯗ ꯍꯩꯅꯧ ꯑꯃ ꯄꯥꯜꯂꯤꯗꯅ
ꯍꯣꯏ ꯍꯣꯏ ꯈꯪ
ꯑꯗꯨ ꯑꯍꯥꯎꯕꯗꯨ ꯂꯣꯏꯅ ꯆꯥꯕꯤꯈ꯭ꯔꯅꯦ ꯑꯩꯐꯥꯎ ꯆꯥꯕ ꯐꯪꯗ꯭ꯔꯤꯉꯩꯗ
ꯀꯅꯥꯅ ꯆꯥꯔꯤꯅꯣ
ꯈꯪꯗꯦꯗ ꯌꯥꯝꯗꯤ ꯌꯥꯝ ꯂꯩꯔꯕꯅꯦꯕ ꯑꯗꯣ ꯂꯣꯏ ꯆꯥꯊꯣꯛꯄꯤꯔꯕ
ꯂꯣꯏ ꯆꯠꯊꯣꯛꯈ꯭ꯔꯦ
ꯍꯥꯎꯗꯕꯗꯨꯅ ꯌꯥꯝ ꯄꯥꯜꯂꯒ ꯂꯩꯕ ꯃꯊꯛꯇ ꯑꯃ ꯂꯩꯕꯅꯦꯕ ꯍꯥꯎꯗꯕ ꯑꯗꯨꯅ ꯌꯥꯝ ꯂꯩꯕ ꯃꯈꯥꯒꯤꯗꯅ ꯂꯣꯏꯅ ꯆꯥꯕꯤꯕ
ꯑꯣ ꯑꯗꯨꯗꯤ ꯃꯃꯥ ꯕꯕꯥꯗꯤ ꯑꯗꯨꯝ ꯌꯨꯝꯗ ꯄꯣꯊꯥꯏꯕ꯭ꯔꯣ ꯂꯩꯕ꯭ꯔꯣ
ꯂꯩꯔꯦ ꯂꯩꯔꯦ ꯀꯩꯅꯣꯗꯣ ꯅꯨꯄꯤꯁꯨ ꯅꯠꯇꯕ ꯅꯨꯄꯥꯁꯨ ꯅꯠꯇꯕ
ꯍꯣꯏ ꯍꯣꯏ ꯃꯥ ꯑꯗꯨ ꯈꯪꯗ꯭ꯔꯦ ꯍꯧꯖꯤꯛꯐ ꯍꯧꯖꯤꯛꯗꯤ ꯆꯠ ꯈꯪꯗꯦꯅꯦ ꯑꯩꯁꯨ ꯑꯩ ꯍꯪ-ꯍꯪ ꯊꯥꯡꯕꯤꯗꯦꯅꯦ
ꯑꯥ ꯁꯦ ꯗꯦꯠ ꯀꯌꯥꯗꯔ ꯑ-ꯅꯨꯃꯤꯠ ꯀꯌꯥꯗꯔ ꯆꯠꯀꯦ ꯍꯥꯏꯕꯗꯨ
ꯃꯥꯁꯦ ꯗꯦꯠ ꯈꯪꯗꯦꯅꯦ ꯑꯩꯁꯨ ꯎ ꯆꯠꯇꯤ ꯆꯠꯗ ꯃꯥꯜꯂꯤ
ꯍꯌꯦꯡ ꯍꯪꯆꯤꯠ ꯑꯁ ꯑꯩ-ꯑꯩꯅ ꯍꯥꯏꯕꯅꯦꯕꯀꯣ ꯑ ꯐꯤꯔꯣꯟ ꯒꯨꯝꯕ ꯌꯦꯡ ꯀꯣꯏꯕ ꯆꯠꯂꯗꯤ ꯕꯖꯥꯔꯒꯨꯝꯕ ꯆꯠꯂꯗꯤ ꯐꯤꯔꯣꯟꯒꯨꯝꯕ ꯂꯧꯔꯧꯀꯣ ꯑꯩꯅ ꯍꯥꯏꯕꯅꯦꯕ ꯍꯣꯏ ꯍꯥꯏ ꯃꯥꯅ ꯕꯖꯥꯔ ꯆꯠꯂꯗꯤ ꯐꯤꯔꯣꯟꯒꯨꯝꯕ ꯂꯧꯔꯛꯄ ꯌꯥꯏ ꯁꯦꯀꯦꯟ ꯍꯦꯟꯒꯨꯝꯕꯀꯣ ꯍꯥꯏꯕ
ꯑꯗꯣ ꯉꯁꯤꯗꯤ ꯀꯥꯏ ꯀꯥꯏ ꯆꯠꯊꯣꯛꯀꯦꯅꯦ
ꯅꯪꯒꯤ ꯀꯩꯅꯨꯗꯨ
ꯍꯣꯏ ꯍꯣꯏ
ꯑ ꯂꯧꯕ ꯂꯥꯛꯑꯣꯔꯣꯏꯗ꯭ꯔꯣ
ꯏꯃꯨꯡꯗ ꯊꯝꯃꯃ ꯍꯣꯔꯦꯟ ꯑꯩ ꯑꯁꯤ ꯂꯣꯏꯔꯀꯥꯟꯗꯀꯣ
ꯑꯥ
ꯇꯧꯔꯛꯀꯦ
ꯑꯩ ꯍꯣꯔꯦꯟꯗꯤ ꯑꯃꯨꯛ ꯂꯩꯔꯔꯣꯏꯅꯦ ꯑꯃꯨꯛ ꯆꯠꯀꯅꯤꯅꯦ ꯑꯃꯨꯛ ꯂꯥꯛꯀꯅꯤ ꯑꯃꯨꯛ ꯆꯠꯀꯅꯤ ꯑꯗꯨꯃꯥꯏꯅ ꯧ ꯑꯣꯁꯕꯤꯗꯥ ꯌꯥꯏꯅ
ꯑꯁ ꯑꯩꯁꯨ ꯆꯠꯀꯦ ꯂꯝꯕꯤ ꯑꯃ ꯆꯠꯅꯤꯡꯉꯦ ꯍꯌꯦꯡ ꯑꯣꯏꯅ ꯆꯠꯂꯒꯦ ꯉꯁꯤꯗꯤ ꯁꯤꯗꯤ ꯑꯩ ꯂꯧꯗꯨ ꯂꯩꯔꯕꯅꯤ ꯐꯛ ꯇꯥꯔꯅꯤ
ꯎꯝ ꯀꯩꯅꯣꯗ ꯎ ꯏꯁꯤꯡ ꯊꯝꯐꯝꯒꯤꯗꯣ
ꯏꯁꯤꯡ ꯊꯝꯕ ꯃꯣꯏꯁꯦ
ꯑꯩꯈꯣꯏ ꯁꯤꯟꯇꯦꯛꯁ ꯂꯩꯗꯅ ꯑꯗꯨꯗ ꯑꯗꯨꯝ ꯊꯝꯃꯅꯤ
ꯑꯗꯨꯗ ꯑꯗꯨꯝ ꯂꯧꯕ ꯌꯥꯔꯅꯤꯀꯣ
ꯎꯝ ꯍꯣꯏ ꯃꯔꯣ ꯑꯩꯈꯣꯏ ꯅꯥꯎꯣꯟꯕꯤꯗ ꯍꯪꯗ꯭ꯔꯗꯤ ꯌꯥꯔꯔꯣꯏ ꯃꯔꯤꯗꯨ ꯀꯗꯥꯏꯗ ꯊꯝꯕꯖꯥꯠꯅꯣ
ꯃꯔꯤꯗꯣ ꯃꯦꯟꯅꯤ ꯑꯗꯨ ꯌꯥꯗ꯭ꯔꯗꯤ ꯌꯥꯔꯔꯣꯏꯀꯣ
ꯃꯔꯤ ꯏ ꯑꯗꯨ
ꯅꯪ ꯍꯣꯔꯦꯟ ꯆꯠꯄ ꯀꯥꯟꯗꯀꯣ
ꯎꯝ
ꯅꯍꯥꯟ ꯑꯩꯈꯣꯏ ꯕꯣꯁ ꯅꯥꯐꯝꯒꯤ ꯀꯩꯅꯣꯗꯨꯣ ꯄꯨꯡ ꯇꯔꯥꯗ ꯍꯥꯡꯅꯤ ꯍꯥꯏꯕꯅꯤ ꯑ ꯑꯗꯨ ꯍꯪꯕ꯭ꯔꯥ ꯍꯪꯗꯕ꯭ꯔꯥ ꯁꯤ ꯅꯤꯡꯊꯧꯀꯥꯟ ꯅꯨꯃꯤꯠꯇꯗꯤ ꯍꯥꯡꯕ꯭ꯔꯣ ꯈꯪꯗꯣꯏꯅꯦ ꯑꯩꯁꯨ ꯍꯌꯦꯡꯗꯤ ꯂꯥꯛꯀ ꯍꯌꯦꯡ ꯆꯠꯀꯅꯦꯕꯀꯣ
ꯑꯣ ꯃꯤꯡ ꯁꯥꯟꯅꯕ
ꯃꯤꯡ ꯆꯟꯅꯕ ꯑꯦꯠꯃꯤꯁꯟ ꯇꯧꯅꯕꯒ ꯑꯗꯨꯒ ꯑꯥꯔꯣꯝꯒꯤ ꯐꯣꯟ ꯅꯝꯕꯔꯒꯤ ꯀꯩꯅꯣ ꯇꯧꯕꯩꯗꯣ
ꯑꯆꯥ
ꯒꯦꯟ ꯇꯥꯕ꯭ꯔꯥꯅꯦ ꯍꯥꯏꯁꯦ
ꯑꯃꯨꯛ ꯍꯥꯏꯔꯛꯑꯣꯅꯦ ꯌꯦꯟꯁꯦ ꯈꯔ ꯋꯥꯠꯂꯤꯅꯦ ꯇꯥꯅꯕ
ꯈꯔ ꯒ꯭ꯌꯥꯟ ꯇꯥꯕ ꯈꯔ ꯋꯥꯠꯂꯦ
ꯑꯥ
ꯑꯦꯠꯃꯤꯁꯟ ꯇꯧꯕ ꯑꯃ ꯑꯗꯨꯒ ꯀꯣ ꯕꯦꯡꯗ ꯑꯩꯅ ꯍꯥꯏꯗꯧ ꯉꯔ ꯅꯍꯥꯟꯒꯤꯗꯣ ꯑꯩꯈꯣꯏ ꯕꯕꯥꯒꯤ ꯕꯦꯡ ꯀꯩꯅꯣ ꯇꯧꯗ꯭ꯔꯤꯉ ꯍꯥꯏꯕꯗꯣ
ꯑ ꯑꯥ
ꯑꯗꯨꯃꯤꯉꯗ ꯑꯁ ꯂꯧꯒꯤ ꯚ꯭ꯌꯨꯁꯤ ꯐꯖꯩꯍꯦ ꯂꯧ ꯁꯨꯕ ꯃꯤꯁꯤꯡꯁꯦ ꯑꯁ ꯑꯃꯨꯛ ꯌꯦꯡꯒ ꯅꯨꯡꯁꯤꯅꯦ ꯅꯨꯡꯁꯥ ꯃꯔꯛꯇ ꯋꯥꯅ ꯁꯨꯏꯗꯀꯣ ꯅꯨꯡꯁꯤꯅꯤ
ꯃꯤ ꯌꯥꯝ ꯂꯩꯕ꯭ꯔꯣ ꯂꯧꯗ
ꯃꯤꯗ ꯑꯗꯨꯝꯔ ꯃꯤ ꯎ ꯇꯔꯨꯛ ꯇꯔꯦꯠ ꯑꯗꯨꯒꯨꯝꯕꯗꯤ ꯂꯩꯔꯝꯅꯤ ꯍꯣꯏ ꯂꯧ ꯈꯣꯏꯕꯒꯨꯝꯕ ꯑꯗꯨꯒꯝꯕꯗꯤ ꯑꯗꯨꯝ ꯂꯩꯗ
ꯌꯨꯝ ꯁꯥꯕ꯭ꯔꯣ ꯀꯩꯅꯣ ꯂꯧꯗ ꯅꯣꯏꯅ ꯂꯩꯕꯗꯣ
ꯃꯆꯥ ꯑꯃ ꯀꯣ ꯄꯥꯝꯕꯤ ꯃꯅꯥꯛꯇ ꯃꯆꯥ ꯑꯃ ꯁꯥꯏ
ꯁꯥꯔꯝꯒꯅꯤꯅ
ꯑꯗꯨ ꯅꯪꯗꯤ ꯂꯧꯒꯨꯝꯕꯗꯤ ꯁꯨꯝ ꯆꯥꯅꯤꯡꯗ꯭ꯔꯣ ꯀꯨꯝꯁꯤꯒꯤ ꯂꯧꯆꯥꯛ ꯆꯠꯂꯝꯃꯣꯏꯅꯦ ꯅꯪꯗꯤ
ꯂꯧ ꯂꯣꯛꯂꯝꯗꯥꯏꯗ ꯆꯠꯀꯦ
ꯑꯣ ꯑꯗꯨ ꯃꯇꯝꯗꯤ ꯏꯟꯖꯥꯡ ꯑꯥꯎꯕ ꯆꯥꯏꯑ ꯅꯨꯡꯉꯥꯏꯕ
ꯋꯥꯅꯦꯕ
ꯑꯗꯨ ꯅꯪ ꯉꯔꯥꯡꯗꯣ ꯀꯥꯏ ꯆꯠꯄ꯭ꯔꯣ
ꯑꯩꯔꯣ
ꯍꯣꯏ
ꯍꯣꯏ ꯏꯌꯥꯝꯕꯅ ꯑꯩ ꯑꯃꯨꯛ ꯂꯦꯞꯄꯒꯦ ꯅꯪ ꯇꯨꯝꯕ ꯆꯠꯂꯣ ꯍꯥꯏꯅ ꯂ ꯇꯥꯜꯂꯕ
ꯍꯅ ꯑꯌꯨꯨꯝ ꯅꯨꯃꯦ
ꯅꯠꯇꯦ ꯑꯩꯈꯣꯏ ꯅꯕꯣꯛꯈꯣꯏꯗ ꯆꯨꯝꯃꯦ
ꯀꯅꯥ ꯀꯅꯥꯇꯨꯝꯝꯕ꯭ꯔꯥ
ꯃꯤ ꯌꯥꯝꯗꯦꯗ ꯀꯅꯥ ꯀꯅꯥꯅ
ꯅꯪ ꯀꯥꯏꯗ ꯇꯥꯏꯛ ꯁꯣꯕꯥꯥꯇꯝ ꯉꯥꯏ ꯂꯥꯛꯇ꯭ꯔꯗꯤ ꯎꯗꯔꯤꯗ ꯄꯨꯡ ꯃꯉꯥ ꯑꯗꯨꯋꯥꯏꯗ
ꯗꯥꯥꯟ ꯍꯧꯒ ꯂ ꯆ ꯑꯗꯨ
ꯑꯣ ꯅꯪꯗꯤ ꯑꯌꯨꯛ ꯇꯣꯉꯟꯅ ꯍꯧꯒꯠꯄ ꯃꯤꯅꯤꯅꯦꯀꯣ ꯑꯗꯨꯗꯤ
ꯎꯝ ꯑꯩꯗꯤ ꯑꯁ ꯇꯨꯝꯕ ꯌꯗꯦꯅꯦ ꯃꯤ ꯆꯠꯊꯣꯛ ꯆꯠꯁꯤꯟ ꯇꯧꯔꯤꯕ ꯃꯤ ꯆꯠꯊꯣꯛ ꯆꯠꯁꯤꯟ ꯇꯧꯔꯤꯕ ꯅꯣꯏ ꯃꯊꯛꯀꯤꯗꯨ
ꯍꯣꯏ
ꯑꯗꯨꯗꯣ ꯑꯩ ꯇꯨꯝꯕꯗ ꯑꯩꯗꯤ ꯈꯪꯗ꯭ꯔꯦ ꯃꯤꯁꯀꯣꯜ ꯂꯩꯔꯝꯃꯦ ꯏꯌꯥꯝꯕꯒꯤ ꯑꯃ ꯇꯔꯨꯛ ꯂꯩꯔꯝꯃꯦ ꯑꯁ ꯁꯂꯦꯟ ꯑꯃꯨꯛ ꯊꯝꯃꯨꯀꯣ ꯑꯗꯨꯗ ꯈꯪꯍꯧꯗ꯭ꯔꯕ
ꯑꯥ ꯈꯣꯏꯗꯤ ꯄꯨꯡ ꯑꯅꯤ ꯃꯈꯥꯏꯗꯒꯤ ꯄꯨꯡ ꯃꯉꯥ ꯑꯗꯨꯋꯥꯏꯐꯥꯎ ꯊꯕꯛ ꯇꯧ ꯇꯧꯋꯦꯅꯦ ꯑꯈꯣꯏꯗꯤ
ꯀꯔꯤ ꯊꯕꯛ
ꯊꯕꯛ ꯍꯥꯏꯁꯦ ꯅꯪ ꯑꯗꯨꯝ ꯒ꯭ꯌꯥꯟ ꯇꯔꯣꯗ
ꯑꯣ ꯖꯥ ꯖꯥ
ꯑꯩꯈꯣꯏꯗꯤ ꯑꯗꯨꯝ ꯅꯨꯡꯗꯥꯡ ꯈꯨꯗꯤꯡ ꯑꯩꯈꯣꯏꯗꯤ ꯑꯗꯨꯝ ꯊꯕꯛ ꯇꯧꯋꯦꯕꯀꯣ ꯑꯗꯀꯣ ꯇꯧꯔꯗꯤ ꯂꯩ ꯄꯩꯁꯥ ꯄꯩꯁꯥ ꯇꯥꯟꯗꯔꯥꯗꯤ ꯌꯥꯗ꯭ꯔꯦꯗꯅ ꯑꯗꯨꯒꯤꯗꯤ ꯑꯗꯨꯝ ꯅꯨꯡꯗꯥꯡꯗ ꯑꯣꯏꯔꯁꯨ ꯊꯕꯛ ꯇꯧꯋꯦꯕꯀꯣ ꯇꯨꯝ ꯇꯨꯝꯃꯒ ꯊꯕꯛ ꯇꯧꯋꯤꯅꯦ ꯑꯈꯣꯏꯗꯤ ꯑꯗꯨꯕꯨ ꯅꯨꯄꯤꯁꯨ ꯅꯨꯄꯤꯁꯨ ꯅꯠꯇꯕ ꯅꯨꯄꯥꯁꯨ ꯅꯠꯇꯕꯗꯣ ꯑꯗꯨꯅ ꯑꯁ ꯅꯨꯡꯊꯪ ꯄꯥꯏꯕꯁꯤꯗꯤ ꯄꯥꯛꯇꯦꯍꯦ
ꯍꯦ ꯍꯦ ꯍꯦ
ꯃꯥꯒꯤ ꯅꯨꯡꯊꯪ ꯈꯨꯏꯌꯥꯩꯗꯁꯨ ꯏꯃꯥꯢ ꯏꯃꯥꯢ ꯏꯃꯥꯏ ꯄꯨꯔꯥ ꯅꯨꯄꯤꯒ ꯆꯞ ꯃꯥꯟꯅꯩ ꯍꯥꯏꯁꯤꯅꯦ
ꯌꯥꯔꯅꯥꯏꯗ
ꯑꯗ ꯅꯪꯅꯦ ꯉꯁꯤ ꯀꯅꯥ ꯀꯅꯥꯕꯨ ꯍꯥ
ꯃꯥꯗꯤ ꯃꯅꯨꯡꯗ ꯇꯨꯝꯕ ꯃꯥꯜꯂꯤꯕ ꯉꯔꯥꯡ
ꯃꯄꯅ ꯇꯨꯝꯃꯤꯗ ꯑꯩꯈꯣꯏ ꯑꯗꯨꯝ ꯇꯨꯝꯃꯤ
ꯑꯥ ꯑꯩ
ꯃꯅꯨꯡ ꯇꯨꯝꯕ ꯌꯥꯗꯤꯍꯦ ꯃꯅꯨꯡ ꯇꯨꯝꯕ ꯌꯥꯗꯤꯍꯦ
ꯑꯩ ꯒ꯭ꯔꯥꯎꯟ ꯊꯣꯛꯇ꯭ꯔꯤꯉꯩꯗ ꯃꯥ ꯃꯅꯨꯡꯗ ꯆꯪꯈꯤꯕꯀꯣ ꯇꯨꯝꯔ ꯐꯅ
ꯑꯗꯨ ꯏꯇꯥꯥꯎ ꯉꯁꯤꯒꯤ ꯅꯪ ꯋꯥꯔꯤ ꯑꯗꯨꯝ ꯐꯣꯟ ꯀꯅꯥ ꯀꯅꯥ ꯇꯧꯔꯦ
ꯅꯑꯣꯟꯗꯅ ꯍꯥꯟꯅ ꯐꯥꯔꯁ ꯉꯁꯤꯁꯦ ꯌꯦꯡꯒꯗ꯭ꯔꯣ ꯉꯁꯤ ꯑꯁꯤꯒꯤ ꯄꯣꯜ
ꯍꯧꯖꯤꯛ ꯗꯦꯠ ꯀꯌꯥꯔ ꯗꯦꯠ ꯁꯤꯁ ꯗꯦꯠ ꯇꯔꯨꯛ ꯀꯣ ꯇꯥꯡ ꯇꯔꯨꯛ ꯥꯡ ꯇꯥꯡ ꯇꯔꯨꯛꯁꯦ ꯑꯗꯣ ꯇꯥꯡ ꯇꯔꯨꯛꯀꯤꯗꯤ ꯅꯨꯡꯉꯥꯏꯔꯣꯏ ꯍꯌꯦꯡꯅꯤ ꯅꯨꯡꯉꯥꯏꯗꯣꯏꯁꯦ
ꯍꯌꯦꯡꯅꯦꯕ ꯍꯌꯦꯡ ꯑꯌꯨꯛꯀꯤꯗꯣ
ꯍꯣꯏ
ꯕꯥꯔꯣ ꯃꯈꯥꯏꯒꯤꯗꯣ
ꯑꯁ ꯑꯗꯨꯗꯤ ꯅꯨꯡꯉꯥꯏꯅꯤꯍꯦ ꯃꯩ ꯇꯥꯅꯤꯍꯦ
ꯅꯦ ꯑꯩꯅ ꯍꯥꯏꯕꯗꯣ
ꯔꯣꯅꯥꯜꯗꯣꯗꯤ ꯁꯣꯏꯗꯅ ꯂꯩꯍꯧꯔꯅꯤ
ꯑꯁ ꯑꯩꯈꯣꯏ ꯏꯁꯄꯦꯟꯅꯤꯕ ꯏꯌꯥꯝꯕꯁꯨ ꯑꯣꯏꯔꯝꯒꯅꯤ ꯏꯌꯥꯝꯕꯁꯨ ꯏꯁꯄꯦꯟꯅꯦꯕ
ꯑꯗꯨ ꯉꯁꯥꯏꯒꯤ ꯃꯦꯁ ꯑꯨꯎ ꯅꯦꯃꯥꯔꯗꯨ ꯅꯨꯡꯁꯤꯌꯦ ꯀꯞꯄꯗꯣ ꯃꯥꯅ ꯑꯁ ꯃꯥꯒꯤꯗꯤ ꯋꯥꯔꯜ ꯀꯞ ꯉꯁꯤꯅ ꯍꯥꯟꯇꯥꯛꯅ ꯂꯣꯏꯔꯕꯅꯤꯅꯀꯣ
ꯃꯥꯕꯨ ꯊꯦꯡꯅ ꯆꯪꯍꯟꯕꯒꯤꯅꯤ ꯍꯥꯏꯅꯦ
ꯑꯥ
ꯊꯦꯡꯅꯁꯨ ꯆꯪꯍꯟꯕ ꯃꯥꯜꯂꯦ ꯀꯣꯆꯅ ꯃꯣꯏ ꯃꯄꯨꯗꯣ
ꯍꯣꯏ
ꯎꯄꯥꯢ ꯂꯩꯇꯦ ꯎꯄꯥꯢ ꯂꯩꯇꯦ ꯃꯅꯥ ꯀꯞꯄꯗꯣ ꯅꯨꯡꯁꯤꯍꯦ
ꯃꯤ ꯂꯣꯏꯅ ꯀꯥꯞꯅꯕꯅꯤꯅ ꯢꯌꯥꯝꯕ
ꯔꯦ ꯆꯠ ꯍꯜꯗꯅꯦ
ꯍꯣꯏ ꯑꯗꯨꯝ ꯚꯥꯏꯔꯦꯜ ꯆꯥꯏꯍꯜꯂꯦ ꯑꯁ ꯑꯩꯁꯨ ꯅꯨꯡꯁꯤꯕ ꯅꯧꯃꯥꯔꯒꯤ ꯐꯦꯟ ꯅꯦꯃꯥꯔꯒꯤ ꯐꯦꯟ ꯅꯠꯇ꯭ꯔꯁꯨ ꯃꯥꯒꯤ ꯐꯦꯟꯁꯤꯡꯅ ꯀꯞ ꯀꯞꯄꯒ ꯑꯗꯨꯒ ꯃꯥꯒꯤ ꯈꯜꯂꯒ ꯑꯁ ꯑꯩꯁꯨ ꯊꯋꯥꯏ ꯅꯨꯡꯉꯥꯏꯇꯦꯅꯦ ꯑꯩꯈꯣꯏꯗꯤ ꯑꯩꯈꯣꯏꯗꯤ ꯑꯪꯀꯜ ꯃꯦꯁꯤꯒꯤ ꯐꯦꯟꯅꯦꯕ ꯑꯩꯈꯣꯏꯗꯤ
ꯅꯣꯢ ꯀꯥ ꯀꯥ ꯔꯣꯕ
ꯀꯀꯥ ꯃꯤꯁꯤꯒꯤ ꯐꯦꯟꯅꯦꯕ ꯑꯩꯈꯣꯏ ꯄꯨꯄ ꯔꯅꯥꯜꯗꯧꯗꯤ ꯉꯁꯤ ꯉꯁꯤ ꯂꯩꯍꯧꯔ ꯅꯤꯡꯅꯤꯡꯉ ꯑꯗꯨꯗꯤ ꯃꯥꯗꯤ ꯉꯁꯤ ꯈꯔ ꯇꯧꯔꯅꯤ
ꯑ ꯑꯥ
ꯇꯥꯕ꯭ꯔꯣ
ꯑ ꯇꯥꯏ ꯇꯥꯏ
ꯀꯅꯥꯅꯣ ꯀꯧꯔꯔꯤꯏꯗꯣ
ꯑꯁ ꯃꯈꯣꯟ ꯇꯥꯒꯨꯝꯁꯦ ꯍꯥꯏꯔꯒ ꯃꯣꯏꯅ ꯂꯧꯔꯛꯏꯅꯦ
ꯑꯣ ꯑꯗꯨꯝ ꯇꯨꯃꯤꯟ ꯂꯩꯗꯕꯅꯤ ꯑꯩꯗꯤ ꯑꯗꯨꯝ ꯀꯩ ꯍꯥꯏꯁꯤꯂ ꯃꯤꯅ ꯑꯗꯨꯝ ꯍꯥꯏꯔꯁꯨ ꯑꯩꯅ ꯊꯕꯛ ꯇꯧꯕ ꯃꯇꯝꯗꯗꯤ ꯄꯨꯛꯅꯤꯡ ꯆꯪꯕ ꯅꯠꯇꯦ ꯑꯩꯗꯤ ꯑꯩ ꯑꯗꯨꯃꯥꯏꯅ ꯇꯧꯅꯣ ꯉꯁꯥꯏꯁꯨ ꯑꯁ ꯑꯩ ꯄꯨꯡ ꯃꯉꯥꯗ ꯇꯨꯝꯃꯒ ꯄꯨꯡ ꯅꯤꯄꯜꯗ ꯑꯃꯨꯛ ꯍꯧꯒꯠꯂ ꯆꯥꯛ ꯆꯥꯔꯒ ꯑꯃꯨꯛ ꯂꯧ ꯂꯥꯛꯑꯅꯤ ꯁꯤꯅꯤ ꯊꯕꯛ ꯍꯥꯏꯁꯦ ꯑꯩꯈꯣꯏ ꯊꯕꯛꯁꯤ ꯅꯨꯡꯉꯥꯏꯇꯦꯕ ꯑꯁ ꯋꯥꯏꯑꯦꯕ ꯑꯥ
ꯎꯝ ꯍꯌꯦꯡꯁꯨ ꯑꯃꯨꯛ ꯇꯧꯒꯗ꯭ꯔꯣ ꯊꯕꯛ
ꯍꯌꯦꯡꯁꯦ ꯑꯩ ꯑꯥꯗ ꯊꯕꯛ ꯆꯠꯊꯣꯛꯀꯗꯧ ꯃꯥꯜꯂꯦ ꯍꯌꯦꯡꯗꯤ ꯑꯩ ꯂꯧ ꯀꯨꯝꯃꯔꯣꯏ
ꯉꯁꯤ ꯊꯕꯛ ꯍꯥꯏꯕꯁꯦ ꯂꯧ ꯈꯣꯏꯕ꯭ꯔꯥ ꯅꯠꯇ꯭ꯔꯒ
ꯂꯧ ꯈꯣꯏꯕ ꯑꯃꯒ ꯀꯩꯅꯣ ꯂꯧꯈꯣꯡ ꯀꯩꯅꯣ ꯇꯧꯕꯩ ꯑꯣ ꯂꯩꯕꯥꯛꯅ ꯂꯩꯕꯥꯛꯅ ꯊꯝꯕꯩꯗꯣ
ꯑ ꯂꯩꯀꯥꯛꯅ ꯊꯣꯠꯄꯗꯣ
ꯍꯥ
ꯂꯧꯈꯣꯡ ꯂꯧꯈꯣꯡꯒꯤ ꯀꯩꯅꯣꯗꯣ ꯂꯩꯕꯥꯛ ꯊꯄꯗꯣ
ꯎꯝ ꯑꯗꯨꯅꯦꯕ ꯑꯗꯨ ꯇꯧꯗꯗꯤ ꯏꯁꯤꯡꯗꯨ ꯍ ꯁꯪꯒꯝ ꯑꯃꯛ ꯍꯥꯟꯅ ꯇꯧꯒꯅꯤ ꯍꯥꯏ ꯏꯁꯤꯡ ꯂꯩꯇꯕꯅꯤꯅ
ꯁꯤꯡ ꯇꯥꯗꯧꯔꯣ ꯏꯇꯥꯎ ꯏꯁꯤꯡ ꯂꯥꯛꯇꯕ꯭ꯔꯣ ꯏꯁꯤꯡ
ꯑꯗꯨ ꯃꯤ ꯌꯥꯝꯕꯅꯤꯅꯀꯣ
ꯎꯝ
ꯀꯩꯅꯣ ꯇꯧꯕ
ꯇꯥꯏꯅꯦ ꯇꯥꯏꯅꯦ
ꯑꯣ ꯅꯦꯋꯥꯛꯁꯦ ꯆꯞ ꯆꯠꯄꯒꯨꯝ ꯇꯧꯕ
ꯆꯞꯇꯦ ꯆꯞꯇꯦꯗ ꯅꯪꯉꯣꯟꯗꯒꯤ ꯈꯔ ꯅꯨꯡꯉꯥꯏꯇꯕꯖꯥꯗ
ꯑꯗꯨꯗꯤ ꯐꯔꯦ ꯉꯝꯁꯨ ꯄꯣꯊꯥꯔꯣꯀꯣ ꯑꯗꯨꯗꯤ
ꯍꯣꯏ ꯄꯊꯥꯔꯒꯦ